ꯅꯨꯡꯉꯥꯏꯕꯧ
ꯅꯨꯡꯉꯥꯏꯗꯤ ꯃꯅꯨꯡꯉꯥꯏ ꯑꯩꯁꯦ ꯆꯥꯕꯒ ꯇꯨꯝꯕ ꯈꯛꯇ ꯇꯧꯔ ꯂꯩꯔꯦ
ꯑꯗꯨꯗꯤ ꯌꯥꯝ ꯃꯥꯟꯅꯩꯔꯤꯌꯦ ꯀꯩꯒꯤꯅꯣꯗ ꯌꯥꯝ ꯃꯥꯟꯅꯔꯤꯁ ꯁꯤꯕꯨꯣ ꯌꯥꯝ ꯃꯥꯟꯅꯅꯤꯡꯕ꯭ꯔꯣ
ꯌꯥꯝꯝ ꯃꯗ ꯄꯂ
ꯑ
ꯑ ꯑꯗꯨꯝ ꯀꯍꯁ ꯎꯝ ꯂꯥꯏꯅꯦ ꯂꯥꯏꯅ ꯃꯥꯟ ꯍꯥꯏ ꯑꯣꯏ ꯑꯗꯨꯝ
ꯆꯁ ꯂꯥꯏꯗꯒ ꯊꯪꯖꯔꯅꯤꯀꯣ
ꯍ
ꯂꯥꯏꯗ ꯌꯥꯝ ꯁꯥꯎꯕꯗꯣ ꯈꯪꯕ꯭ꯔꯥ ꯚꯤꯗꯤꯑꯣ ꯑꯃ ꯂꯩꯕꯗꯣ
ꯑꯥ ꯑꯥ ꯀꯃꯥꯏꯅ
ꯑꯃ ꯃꯤ ꯁꯦ ꯑ ꯀꯩꯅꯣ ꯏꯁꯇꯤꯌꯔꯗꯩ ꯀꯨꯝꯊꯔꯛꯄꯗ ꯇꯨꯔꯕ ꯂꯥꯏꯁꯦ ꯐꯠꯃꯟꯗꯦꯗ ꯀꯣꯅ ꯍꯥꯏꯕ ꯃꯃꯥꯁꯤꯅ ꯑꯗꯨꯒ ꯂꯥꯏꯁꯦ ꯇꯛꯂꯥꯎꯗ ꯍꯥꯏꯗꯤ ꯃꯥꯏ ꯃꯆꯥꯅꯨꯄꯥꯅꯦꯕ ꯇꯨꯔꯤꯁꯦ ꯃꯃꯥꯁꯤꯅ ꯎꯕ ꯀꯥꯟꯗ ꯃꯃꯥꯁꯤꯅ ꯂꯥꯏꯁꯦ ꯐꯠꯃꯟꯗꯦꯗꯀꯣ ꯍꯥꯏꯌꯦꯕ ꯑꯗꯨꯗ ꯂꯥꯏꯗ ꯊꯣꯛꯂꯛꯑꯒ ꯅꯪꯒꯤ ꯅꯃꯥꯡꯗ ꯅꯠꯇ꯭ꯔꯒ ꯍꯧꯖꯤꯛ ꯅꯆꯥꯥ ꯅꯨꯄꯥꯅ ꯁꯣꯏꯔꯒ ꯇꯨꯔꯒ ꯂꯥꯏꯑꯉꯣꯟꯅ ꯇꯥꯏꯅꯩ ꯀꯅꯣ ꯑꯗꯨꯃꯥꯏꯅ ꯇꯧꯋꯦꯕ
ꯑ ꯂꯗꯝ ꯑ ꯍꯦꯒ ꯇ ꯇꯥꯏꯅꯦꯕꯗꯅꯤ ꯋꯥꯟ
ꯃꯤꯑꯣꯏꯕꯁꯦ ꯁꯥꯔꯁꯨ ꯁꯥꯏ ꯍꯥꯏ ꯑꯗꯒꯤꯗꯤ ꯏꯪꯉꯁꯨ ꯏꯪꯉꯦ ꯍꯥꯏ ꯄꯣꯠ ꯆꯥꯔꯁꯨ ꯍꯥꯎꯔꯁꯨ ꯁꯨ ꯍꯥꯎꯋꯦ ꯍꯥꯏ ꯍꯥꯎꯇ꯭ꯔꯁꯨ ꯍꯥꯎꯇꯦ ꯍꯥꯏ
ꯑꯣ ꯇ ꯌ ꯌꯗꯨ
ꯍꯥꯏꯕꯗꯤ ꯀꯩꯅꯣꯝ ꯇꯧꯕ ꯈꯨꯗꯤꯡꯒꯤꯗꯁꯨ ꯑꯗꯨꯝ ꯏꯁꯣꯔꯅ ꯂꯣꯏꯅ ꯇꯥꯏꯅꯔꯦ ꯃꯁꯥꯅ ꯊꯣꯛꯍꯟꯖꯔꯁꯨ ꯏꯁꯣꯔꯁꯦ ꯐꯠꯃꯟꯗꯦ ꯏꯁꯣꯔꯁꯦ ꯁꯨꯃꯥꯏꯅ ꯇꯧꯋꯦ ꯌꯥꯝ ꯍꯥꯏꯗꯅꯀꯣ
ꯑꯥ ꯀꯩꯅꯣꯗ ꯆꯣꯡꯊꯔꯒ ꯑꯋꯥꯡꯕ ꯑꯃꯗ ꯆꯣꯡꯊꯔꯒ ꯍꯣꯡꯇꯦ ꯑꯗꯨ ꯏꯁꯣꯔꯗ ꯇꯥꯏꯒꯕ ꯑꯦ
ꯑꯗꯨꯅꯦ ꯍꯧꯖꯤꯛ ꯌꯥꯝꯅ ꯀꯟꯗꯤꯁꯟꯁꯦ ꯏꯁꯣꯔꯁꯦ ꯋꯥꯔꯝꯒꯅꯤ
ꯎꯝ ꯏꯁꯁꯣꯔꯒ ꯍꯗꯤꯉꯝꯃꯔꯣꯏꯕ
ꯍꯣꯏ
ꯇꯒꯅꯤ ꯀ ꯃꯔꯔ ꯑꯣꯏ ꯃꯣꯏꯁꯨ
ꯑꯩꯈꯣꯏꯅꯗꯤ ꯏꯁꯣꯔꯁꯦ ꯅꯨꯡꯉꯥꯏꯕ ꯈꯟꯕ ꯃꯔꯝꯗꯤ ꯃꯥꯗꯤ ꯁꯤ ꯊꯣꯛꯑꯣ ꯍꯥꯏꯕꯗꯨ ꯊꯣꯛꯄ ꯉꯝꯃꯤ ꯐꯣꯟ ꯑꯃ ꯂꯩꯔꯛꯑꯣ ꯍꯥꯏꯔꯁꯨ
ꯑ
ꯁꯤ ꯊꯣꯛꯂꯛꯑꯣ ꯁꯤ ꯇꯧ ꯁꯤ ꯇꯧ ꯀꯥꯏ ꯁꯛ ꯐꯖꯜꯂꯨ ꯀꯥꯏ ꯌꯥꯕꯗꯣ
ꯑꯥ
ꯑꯗꯨ ꯌꯥꯕꯒꯤ ꯑꯩꯈꯣꯏꯅ ꯄꯥꯝꯃꯦꯕ
ꯑꯣ ꯑꯗꯨꯕꯨ ꯍꯥꯏꯃꯟꯗꯒꯤ ꯃꯥꯗꯤ ꯁꯤꯈ꯭ꯔꯕꯅꯦꯕ
ꯍꯣꯏ ꯍꯣꯏ ꯃꯥ ꯀꯩꯁꯨꯝ ꯈꯜꯂꯝꯃꯔꯣꯏ
ꯑ ꯄꯁꯨ ꯄꯤꯁ ꯄꯤꯅꯤꯉꯥꯏꯁꯨ ꯈꯜꯂꯝꯃꯔꯣꯏꯕ
ꯍꯣꯏ ꯍꯥꯏꯃꯟꯗꯅ ꯀꯔꯤꯝ ꯈꯜꯂꯝꯃꯔꯣꯏ ꯅꯥꯀꯣꯡꯒ ꯂꯣꯏ ꯊꯥꯒꯠꯂꯝꯃꯅꯤ
ꯑꯣ ꯀ ꯁꯔ ꯃꯤ ꯁꯤ ꯃꯤ ꯁꯤꯁꯤ ꯂꯩ ꯇꯧꯕꯤꯗꯨꯅ ꯀꯩꯅꯣ ꯇꯧꯃꯜꯂꯗꯤ ꯀꯩ ꯍꯥꯏꯁꯔꯦ ꯅꯠꯇ꯭ꯔꯒ ꯊꯤꯔꯛꯄꯗꯣ ꯀꯁꯨ ꯐꯧ ꯁꯥꯗꯕꯗꯣ
ꯑꯥ ꯇꯧꯃꯜꯂꯛꯑꯗꯤ ꯑꯍꯥꯟꯕ ꯊꯣꯛꯄꯗꯀꯣ ꯍꯥꯏꯗꯤ ꯋꯥꯔꯝꯃꯒꯁꯨ ꯑꯅꯤꯔꯛ ꯁꯨꯕꯗ ꯈꯤꯇꯪ ꯐꯥꯔꯛꯄ ꯑꯍꯨꯝꯂꯛ ꯁꯨꯕꯗ ꯈꯤꯇꯪ ꯐꯔꯛꯄ ꯑꯗꯨꯃꯥꯏꯅ ꯇꯧ ꯇꯕꯗꯣ
ꯑ
ꯑꯗꯨꯃꯥꯏꯅ ꯑꯣꯏꯌꯦꯦ ꯑꯩ ꯌꯥꯝꯅꯦ ꯄ꯭ꯔꯥꯟꯁꯦ ꯆꯥꯛꯑꯦꯗ
ꯀꯩꯒꯤꯅꯣ ꯅꯪ ꯑꯗꯨꯝ ꯆꯥꯂꯦ ꯅꯗꯒ ꯅꯪ ꯑꯗꯨꯝ ꯀꯩ ꯍꯥꯏꯅ
ꯑꯩ ꯑꯩꯒꯤ ꯑꯣꯏꯕ ꯄ꯭ꯔꯣꯕ꯭ꯂꯦꯝ ꯑꯃ ꯂꯩꯌꯦꯕ ꯈꯣꯏꯗꯧ ꯁꯧꯒꯠꯅꯤꯡꯕ ꯍꯥꯏ
ꯑ ꯑ
ꯉꯔꯥꯡꯁꯨ ꯑꯩꯁꯦ ꯌꯥꯝꯅ ꯃꯥꯅꯩ
ꯇꯧꯕꯤꯒꯅ ꯇꯧꯕꯤꯒꯅꯣ ꯌꯦꯣ ꯑꯥ ꯑꯥ ꯁꯥꯎꯖꯔꯤ
ꯁꯥꯎꯒꯟꯕꯤꯁꯨ ꯁꯥꯎꯒꯜꯂꯒ ꯐꯕꯅꯦꯍꯦ
ꯑ ꯑ
ꯁꯥꯥꯎ ꯋꯥꯒꯜꯂꯒ ꯐꯠꯇꯕ ꯅꯠꯇꯦ
ꯑꯩ ꯅ ꯊꯗ ꯃꯤ ꯄꯩꯁ ꯀ ꯍꯥꯏꯁ ꯑꯩꯅ ꯑꯩꯅ ꯑꯦ ꯀꯩꯅꯁꯤ
ꯎ
ꯀꯟꯇ꯭ꯔꯣ ꯆꯧꯕ ꯍꯥꯏ ꯅꯠꯇ ꯁꯟꯇ꯭ꯔꯣ ꯅꯠꯇ ꯑꯩꯁꯨ ꯑꯁ ꯀꯩ ꯍꯥꯏ ꯀꯃꯥꯏꯅ ꯍꯥꯏꯗꯣꯏꯅꯣ ꯍꯥꯏꯕ ꯍꯩꯇꯦ
ꯍꯥꯏꯔꯛꯑꯣ ꯃꯌꯦꯛ ꯈꯤꯇꯪꯒ ꯑꯩ ꯒ꯭ꯌꯥꯟ ꯇꯥꯕ ꯌꯦꯡꯒꯦ
ꯎꯝ ꯑꯩꯁꯤꯀꯣ ꯑꯗꯨꯝ ꯃꯤ ꯑꯇꯣꯞꯄꯒꯗꯤ ꯍꯦꯇꯦ ꯃꯤꯁꯦ ꯑ ꯑꯁ ꯈꯃꯥꯏ ꯈꯉꯥꯏꯗꯨꯅꯣꯏꯁꯦ ꯑꯁ ꯃ ꯍꯥꯏꯖ ꯃꯤ ꯈꯔꯖ ꯃꯤ ꯅꯨꯄꯥ ꯑꯃꯒ ꯅꯨꯄꯤ ꯑꯃ ꯀꯣꯏꯅꯔꯝꯃꯦ ꯍꯥꯏꯔ ꯁꯕ
ꯑꯥ
ꯑꯗꯨꯒ ꯌꯥꯝ ꯁꯥꯎꯅꯒꯟꯕ ꯍꯥꯏꯇꯥꯔꯦ ꯑꯅꯤꯃꯛꯁꯦ ꯑꯗꯨꯝ ꯈꯠꯅꯕ
ꯈꯟꯁꯨ ꯈꯟꯅꯕ ꯅꯨꯡꯁꯨ ꯅꯨꯡꯁꯤꯅꯕ
ꯑꯥ ꯀ ꯍꯥꯏꯥꯏ ꯀꯩꯕ ꯑꯗꯨꯝ ꯈꯠꯅꯒꯟꯕ ꯅꯨꯄꯤꯒ ꯅꯨꯄꯥꯒꯒ ꯅꯨꯄꯤꯁꯨ ꯃ ꯃꯆꯤꯡ ꯃꯆꯤꯤꯡꯥꯠꯇ꯭ꯔꯣ
ꯍꯣꯏ ꯃꯆꯤꯟ ꯐꯠꯇꯕ
ꯑꯗꯨꯃꯥꯏꯅ ꯇꯧꯋꯦ ꯍꯥꯏꯗꯗ ꯄ ꯆꯞ ꯃꯥꯟꯅꯀꯣ
ꯑꯥ
ꯑ ꯑꯗꯨꯕꯁ ꯑꯗꯨ ꯅꯨꯄꯤꯗꯣ ꯑꯗꯨ ꯆꯞ ꯃꯥꯟꯅꯕ ꯑꯗꯨꯒꯨꯝꯕ ꯅꯨꯄꯤꯗꯣ ꯑꯩꯉꯣꯟꯗꯗꯤ ꯀꯩ ꯍꯥꯏꯇꯥꯦ
ꯍꯥꯎ ꯍꯥꯎ ꯋꯥꯕꯗꯨ ꯍꯦꯒ꯭ꯂꯟ ꯇꯔꯤ ꯄꯒꯒꯤ
ꯑꯣ ꯊꯅꯔꯛꯀꯅꯤ ꯊꯅꯔꯛꯀ ꯅꯅꯤ ꯉ ꯍꯥꯏꯕꯗ ꯄꯂꯣ
ꯉꯌꯦꯃꯗ ꯀꯜꯂ ꯑ ꯑꯩꯅ ꯄꯝꯕꯩ ꯇꯔꯠꯇ ꯉꯥꯏꯃ ꯀꯜꯂꯣ ꯍꯥꯏ ꯄ ꯄꯆꯤꯡꯒꯟꯕ ꯅꯨꯄꯤꯅꯦꯦꯀꯣ
ꯑꯩꯁꯨ ꯀꯜꯂꯤꯁꯤꯗꯤ
ꯅꯠꯇꯦ ꯑꯩꯩꯅ ꯍꯥꯏꯕꯗꯤ ꯁꯤꯁ ꯌꯥꯝ ꯄꯣꯁꯤꯠ ꯑꯣꯏꯗ꯭ꯔꯥ ꯅꯨꯄꯤ ꯑꯣꯏꯒꯦꯔꯥ ꯅꯨꯄꯥ ꯑꯣꯏꯒꯦꯔꯥ ꯑꯗ ꯑꯩꯅ ꯍꯥꯏꯕꯗꯤ ꯑ ꯑꯩꯒꯤ ꯑꯩꯅ ꯀꯩꯅꯣ ꯇꯧꯕꯩꯔꯥ ꯅꯠꯇ꯭ꯔꯒ ꯃꯣꯏꯁꯦ ꯑꯗꯨꯝ ꯇꯧꯅꯤꯡꯗꯕ ꯐꯩꯔꯥ ꯌꯥꯝ ꯀꯩꯁꯨ ꯊꯦꯡꯅꯗ꯭ꯔꯤꯕ ꯑꯗꯨꯒꯤꯅꯤ
ꯑꯣ
ꯑꯩꯅ ꯗꯤꯜ ꯇꯧꯕ ꯍꯩꯕꯔꯥ ꯀꯥꯏꯣ
ꯆꯥꯁ ꯅꯪꯒꯤ ꯗꯤꯜꯗꯨꯅꯒ ꯌꯥꯔꯛꯑꯣꯏꯀꯣ ꯁꯥꯎꯅꯤꯡꯉꯗꯤ ꯎ ꯥꯏ ꯁꯨꯡꯂꯩ ꯂꯩꯇꯦ ꯃꯤ ꯑꯃꯁꯦ ꯍꯥꯏꯗꯤ ꯏꯃꯣꯁꯟꯁꯦ ꯀꯟꯇ꯭ꯔꯣꯜ ꯇꯧꯕ ꯉꯝꯕ ꯃꯤꯁꯦ
ꯑ
ꯍꯣꯏ ꯂꯩꯗꯤ ꯍꯣꯏ ꯃꯇꯥꯡ ꯃꯇꯥꯡꯒꯤ ꯂꯩ ꯑꯗꯨ ꯑꯣꯏ ꯇꯥꯔꯒꯁꯨ ꯃꯤ ꯍꯥꯏꯕ ꯑ ꯂꯤꯃꯤꯠ ꯍꯥꯏꯕ ꯑꯃ ꯂꯩꯌꯦꯕꯅꯦ ꯂꯤꯃꯤꯠꯁꯦ ꯂꯣꯏꯔꯒ ꯁꯥꯎꯔꯛꯈꯤꯕ ꯃꯇꯥꯡ ꯍꯥꯏꯕꯁꯦ ꯀꯃꯥꯏꯅ ꯍꯥꯏꯗꯣꯏꯅꯣ ꯐꯪꯗꯅꯦ ꯑꯗꯨꯒꯤꯗꯤ ꯀꯟꯇ꯭ꯔꯣꯜꯁꯦ ꯈꯔ ꯋꯥꯒꯅꯤꯕ
ꯑ
ꯈ꯭ꯋꯥꯏꯗꯒꯤ ꯁꯥꯎꯈꯤꯕꯗꯤ ꯊꯦꯝꯕꯗ ꯑꯃꯨꯛ ꯂꯥꯏꯕꯅꯦꯕꯀꯣ ꯑꯗꯨꯒ ꯑꯩꯈꯣꯏ ꯍꯥꯏ ꯀꯃꯥꯏ
ꯁꯥꯎꯟꯒ ꯑꯥ ꯑ ꯑꯥ
ꯋꯥꯔꯧꯈ꯭ꯔ ꯋꯥꯔꯧꯈ꯭ꯔꯒ ꯋꯥꯁꯨ ꯋꯥ ꯌꯥꯝ ꯉꯥꯡꯉꯝꯃꯒ ꯋꯥ ꯉꯥꯡꯉꯛꯈꯤꯗ ꯗꯕ ꯆꯞ ꯂꯦꯞꯈꯤꯕꯁꯦ ꯃꯥꯅ ꯋꯥꯔꯧꯈꯤꯕꯁꯦ ꯁꯤ ꯋꯥꯔꯧꯈꯤꯕꯁꯤꯗꯤ ꯀꯣꯛꯄꯗ ꯌꯥꯝꯅ ꯀꯩ ꯍꯥꯏꯅꯤ ꯂꯨꯏꯌꯦꯕ
ꯑ ꯅꯪ ꯀꯔꯝꯝꯕꯔꯦꯇꯦ
ꯑꯗꯨꯗꯤ ꯀꯟꯗꯤꯁꯟꯗꯨꯒꯤ ꯃꯈꯥ ꯄꯣꯜꯂꯅꯤ ꯍꯥꯏꯗꯤ ꯊꯂꯛꯄ ꯀꯩꯅꯣꯗꯨꯒꯤ ꯑꯣꯏꯅ ꯉꯥꯏꯍꯥꯛꯀꯤ ꯁꯥꯎꯕ ꯌꯥꯕ ꯑꯣꯔ ꯋꯥꯔꯧꯕ ꯌꯥꯕ ꯋꯥꯔꯧꯗꯕ ꯋꯥꯔꯧꯕ ꯍꯥꯏꯁꯤꯗꯕꯨ ꯌꯥꯝꯅ ꯁꯦꯔꯤꯌꯁ ꯑꯣꯏꯔꯀꯥꯟꯗ ꯌꯥꯝꯅ ꯊꯃꯣꯏ ꯀꯥꯏꯕ ꯃꯐꯝꯗ ꯋꯥꯔꯧꯕ ꯑꯗꯨꯗꯤ ꯑꯗꯨꯃꯥꯏ ꯑꯣꯏꯗꯅ
ꯑꯗꯣ ꯅꯪꯗꯤ ꯀꯔꯝꯕ ꯇꯧꯒꯟꯒꯦ ꯍꯥꯏꯁꯦ ꯌꯥꯝ ꯊꯨꯅ ꯀꯩꯅꯣ ꯇꯧꯕ꯭ꯔꯥ
ꯑꯩꯗꯤ ꯌꯥꯝꯅ ꯁꯣꯔꯠ ꯇꯦꯝꯄꯔ ꯑꯣꯏ ꯍꯥꯏꯇꯥꯔꯦ ꯑꯗꯨꯝ ꯐꯤꯛ ꯂꯥꯎ ꯁꯥꯎꯋꯦ ꯑꯗꯨꯝ ꯈꯔ ꯇꯥꯛ ꯂꯥꯎꯅ ꯑꯃꯨꯛ ꯍꯟꯊꯩ
ꯑ ꯑꯗꯨ ꯃꯤ ꯐꯜꯅꯥ ꯁꯗꯟ ꯐꯦꯃꯤꯂꯤ ꯍꯥꯏꯗꯤ ꯑꯗꯨꯝ ꯂꯧꯊꯣꯛꯄꯗꯣ ꯍꯥꯏ
ꯍꯣꯏ
ꯀꯩꯅ ꯑꯗꯨꯗ
ꯍꯥꯏꯗꯤ ꯃꯤꯅ ꯁꯥꯎꯔꯛꯑꯗꯤ ꯅꯣꯛꯅꯤꯡꯉꯦꯑꯦ ꯑꯩꯅ ꯁꯥꯎꯔꯗꯤ ꯅꯣꯛꯄ ꯌꯥꯗꯦ
ꯃꯤꯅꯥ ꯁꯥꯑꯣꯔꯗꯤ ꯅꯣꯀꯄꯤꯕꯗꯣ ꯅꯥꯠꯔꯥ ꯅꯡ ꯁꯥꯑꯣꯔꯗꯤ ꯅꯀꯥꯅꯨ ꯒꯥ ꯇꯧꯔꯛꯄꯗꯣ ꯍꯥ
ꯑꯩ ꯁꯥꯎꯔꯗꯤ ꯅꯣꯛꯄ ꯌꯥꯗꯦ ꯑꯗꯨꯒ ꯃꯤ ꯃꯤ ꯁꯥꯎꯔꯗꯤ ꯑꯩ ꯅꯣꯛꯅꯤꯡꯉꯦ
ꯑꯩꯗꯤ ꯃꯤ ꯁꯥꯑꯣꯔꯛꯟꯗ ꯄ ꯄ ꯁꯥꯎꯋꯥꯟ
ꯑꯁ ꯍꯦꯅꯥ ꯍꯦꯅꯥꯁ ꯁꯥꯎꯍꯜꯂꯗꯤ ꯑꯗꯨꯝ ꯀꯩꯅꯣ ꯇꯧꯕ ꯇꯥꯔꯦꯕꯥ ꯔꯤꯂꯦꯁꯟ ꯑꯣꯏꯔꯁꯨ ꯕꯥꯏ ꯇꯧꯅꯕ ꯇꯥꯕ
ꯑꯥ ꯑꯥ ꯑꯥ ꯌꯥꯝꯝ ꯊꯨꯕꯗꯣ
ꯍꯣꯏ ꯑꯗꯨꯃꯥꯏꯅ ꯑꯣꯏꯒꯅꯤ
ꯌꯥꯗ꯭ꯔ ꯃꯤꯗꯤ ꯑꯗꯨꯝ ꯐꯗꯤ ꯐꯗꯤ ꯇꯧꯔꯒ ꯁꯥꯎꯍꯜꯂꯁꯨ ꯀꯨꯏꯅ ꯇꯧꯔ ꯑꯗꯨ ꯅꯣꯛꯍꯟꯕꯤ ꯅꯣꯛꯍꯟꯕꯗꯣ ꯍꯩꯕ ꯑꯩꯈꯣꯏꯁꯨ ꯂꯩꯗꯅ ꯃꯤ ꯁꯕꯒꯗ ꯄꯦꯠꯦꯠ ꯇꯨꯝꯕ ꯇꯧꯔ ꯇꯧ ꯇꯧꯔꯒ ꯅꯣꯛꯍꯟꯕꯗꯣ
ꯑꯥ ꯅꯪꯒꯤ ꯅꯨꯄꯤꯗ ꯇꯧꯕ꯭ꯔꯥ
ꯑꯩꯁꯦ ꯑꯩꯁꯦ ꯀꯩꯅꯣ ꯇꯧꯕꯗꯤ ꯍꯩꯇꯦꯗ ꯑꯗꯨꯃꯥꯏ ꯇꯧꯕꯗꯤ ꯍꯩꯇꯦꯗ ꯑꯩꯗꯤ ꯃꯤ ꯁꯥꯎꯒꯗꯤ ꯑꯗꯨꯝ ꯀꯃꯥꯏꯟ ꯇꯧꯒꯦ ꯍꯥꯏꯕꯗ ꯈꯔꯒꯤ ꯉꯍꯥꯛ ꯂꯩ ꯂꯩ ꯊꯦꯝꯕꯗꯨ ꯑꯗꯨ ꯃꯥꯥꯏ ꯇꯧꯏ ꯑꯗꯣ ꯔꯛ ꯃꯊꯛꯇꯥ ꯍꯥꯏꯔꯗꯤ ꯍꯦꯟꯅ ꯍꯦꯟꯅ ꯁꯥꯎꯍꯟꯕꯒꯨꯝ ꯇꯧꯕ ꯑꯩ ꯑꯗꯨꯗꯤ
ꯍꯣꯏ ꯑꯗꯨꯕꯨ ꯁꯥꯎꯔꯤꯀꯥꯟꯗꯗꯤ ꯊꯦꯝꯒꯗꯕꯅꯤ ꯈꯔ ꯂꯩꯔꯒ ꯊꯦꯝꯃꯛꯄ ꯍꯥꯏꯁꯦ ꯃꯤ ꯑꯩꯒꯤ ꯁꯥꯎꯕꯗꯨ ꯂꯤꯃꯤꯠꯇꯨ ꯌꯧꯈ꯭ꯔꯒꯗꯤ ꯅꯪꯅ ꯈꯔ ꯂꯩꯔꯒ ꯊꯦꯝꯕꯗꯨꯗꯨ ꯁꯨꯡꯌꯥ ꯌꯥꯔꯣꯏ
ꯃꯇꯥꯡ ꯃꯇꯥꯡꯒꯤꯅꯦ ꯍꯣꯏ ꯑꯦꯛꯁꯄꯤꯌꯥꯔꯤ ꯑꯣꯏꯔꯛꯀꯅꯤ ꯂꯤꯃꯤꯠ ꯂꯣꯏꯔꯛꯀꯅꯤ ꯍꯥꯏꯕ ꯑꯃꯜ ꯂꯩ
ꯎꯝ ꯌꯥꯔꯤꯉꯩꯗ ꯁꯦꯝꯍꯧꯒꯗꯕꯅꯤ
ꯍꯣꯏ ꯌꯥꯔꯤꯉꯩꯗ ꯇꯧꯍꯧꯒꯗꯕꯅꯤ ꯄꯨꯡ ꯄꯨꯡ ꯁꯥꯔꯤꯀꯥꯟꯗ ꯆꯥꯕꯅ ꯍꯥꯎꯋꯤꯗꯅꯀꯣ
ꯑ ꯍ ꯃꯥꯅꯤ ꯃꯥꯅꯤ
ꯑꯗꯨ ꯍꯣꯏ ꯏꯪꯉꯒ ꯆꯥꯕ ꯍꯥꯎꯕꯁꯨ ꯂꯩ ꯆꯥꯕꯗꯗꯤ ꯄ꯭ꯔꯃꯥꯟ ꯄꯤꯕꯥꯁꯤ ꯑꯥꯏꯁ ꯀ꯭ꯔꯤꯝꯁ ꯂꯩ ꯍꯩ ꯃꯍꯤꯁꯨ ꯂꯩ ꯋꯥꯇꯔ ꯃꯦꯂꯣꯟ ꯂꯩꯇ
ꯈꯔ ꯑꯗꯨꯝ ꯑꯦꯛꯖꯥꯝꯄꯜ ꯄꯤꯔꯕꯗ
ꯎꯝ
ꯆꯥꯕꯗ ꯍꯥꯎꯔꯒꯁꯨ ꯔꯤꯌꯦꯂꯤꯇꯤꯗ ꯑꯣꯟꯊꯣꯔꯛꯄ ꯃꯇꯝꯗꯗꯤ ꯈꯔ ꯀꯩ ꯍꯥꯏꯒꯅꯤ ꯑꯩ ꯈꯪꯗ꯭ꯔꯦ ꯑꯩꯁꯨ ꯉꯥꯎꯔꯦ ꯑꯩ ꯉꯥꯡꯉꯤꯁꯤ ꯀꯩꯅꯣ ꯍꯥꯏ ꯈꯪꯗ꯭ꯔꯦ
ꯍꯣꯡꯕꯤꯌ ꯐꯣꯡꯕꯤ ꯑꯥꯎꯕꯤꯀ ꯑ ꯑꯥ
ꯌꯥ꯭ꯟ ꯇꯗꯦ ꯅꯪ ꯀ ꯇ
ꯑꯃ ꯅꯣ ꯄꯦꯂꯣ ꯑ ꯂꯁꯤꯒ
ꯀꯩꯅꯣ
ꯥ ꯇꯨ ꯊꯥꯎꯖꯟ ꯀꯌꯥꯗ ꯑꯃ ꯑꯥꯗ ꯊꯧꯄꯨꯝꯗ ꯑꯗꯒꯤ ꯀꯩꯅꯣ ꯀꯩꯅꯣ ꯇꯝꯄꯥꯛꯇꯒꯤ ꯀꯩꯅꯣ ꯁꯨꯖꯦꯟꯈꯣꯏ
ꯑꯥ
ꯦꯅ ꯀꯣꯔ ꯆꯠꯀꯦꯅ ꯇꯥꯔꯛꯄꯗ ꯑꯦꯛꯁꯤꯗꯦꯟ ꯊꯣꯛꯇꯁꯨ ꯐꯪꯗ꯭ꯔ ꯑ ꯍꯋꯦꯀꯣ
ꯑ ꯁ ꯀ ꯑꯗꯨ꯭ꯔꯥ
ꯑ ꯑ
ꯃꯤ ꯃꯌꯥꯝ ꯁꯤꯕꯗꯣ
ꯑꯥ
ꯑꯥ
ꯑꯗꯨꯗꯣ ꯑꯩꯈꯣꯏ ꯈꯨ ꯑꯩꯈꯣꯏ ꯈꯨꯟꯒꯤ ꯀꯩꯅꯣ ꯍꯥꯏꯔꯦ ꯑꯩꯈꯣꯏ ꯈꯨꯟ ꯈꯔ ꯍꯦꯟꯗꯣꯛꯑꯒ ꯃꯈꯥꯒꯨꯝꯕꯅꯦ ꯇ ꯍꯣꯏꯣ
ꯍꯣꯏ ꯑꯗꯨꯒꯤ ꯃꯐꯝꯗꯣ ꯑꯗꯨꯝ ꯊꯣꯛꯑꯦ ꯍꯥꯏꯀꯣ
ꯍꯣꯏ ꯍꯣꯏ ꯍꯣꯏ ꯑꯗꯨꯝ ꯍꯣꯏ ꯍꯣꯏ ꯌꯥ ꯑꯗꯨ ꯂꯝꯆ ꯁꯨ ꯀꯦꯁ
ꯑꯟꯑꯣꯗꯤꯕꯜ
ꯊꯧꯕ ꯍꯩꯕ ꯀꯣꯏꯒꯤꯗꯤꯀꯣ ꯑꯩꯅꯣ ꯍꯥꯏꯕꯗ ꯆꯤꯡꯗ ꯑꯗꯨꯝ ꯊꯧꯍꯜꯂꯛꯑꯦ ꯂꯩꯕ ꯑꯩꯣꯏꯗꯤ ꯀꯩ ꯍꯥꯏꯇꯥ ꯑꯗꯨꯝꯗꯤ ꯀꯩꯁꯨ ꯀꯥꯏꯗꯕ ꯑꯥ ꯀꯦꯅꯣ ꯇꯝꯄꯥꯛꯇꯒꯤ ꯑꯗꯨ ꯀꯣꯏꯕ ꯂꯥꯛꯑꯒ ꯍꯧꯕꯛꯄ ꯀꯣꯏꯗꯣ ꯑꯗꯨ ꯍꯣꯏ ꯑꯦꯛꯁꯄꯤꯔꯤꯟꯁ ꯊ ꯇꯕꯣ ꯀꯣꯏꯒꯤꯗꯤꯗꯦꯔ ꯅ ꯐꯧꯗ ꯅꯨꯡꯁꯤꯅꯦ ꯑꯗꯨ ꯃꯀꯣꯅꯤ
ꯍꯣꯏ ꯑꯣꯖꯥꯁꯨ ꯑꯗꯒꯤ ꯁꯥꯇ꯭ꯔ ꯃꯌꯥꯝꯁꯨ ꯁꯣꯛꯄꯗꯣ
ꯍꯣꯏ
ꯑꯗꯨ ꯃꯇꯝꯗꯨꯗꯤ ꯑꯦꯁ ꯑꯦ ꯕꯤꯒꯁꯤ ꯆꯪꯕ ꯉꯝꯗꯕꯅꯤ ꯑꯟꯑꯣꯗꯤꯕꯜ
ꯎꯝ ꯁꯤꯗ ꯁꯤꯗ꯭ꯔꯥ ꯑꯗꯨ ꯃꯇꯝꯗ ꯑꯁꯥꯏ ꯑꯩꯈꯣꯏꯅꯦ ꯑꯗꯨ ꯃꯇꯝꯗ
ꯑ ꯍꯣꯕ
ꯑ ꯑꯥꯡꯦ ꯍꯣꯏꯗ꯭ꯔꯦ ꯏ ꯅꯪꯁꯨ ꯀꯔꯔꯤ ꯍꯣꯏꯗ꯭ꯔꯤ
ꯑꯩꯈꯣꯏꯗꯤ ꯑꯉꯥꯡ ꯑꯣꯏꯔꯤ
ꯎꯝ ꯍꯣꯏꯔꯔ
ꯑꯣꯏꯔꯤ ꯍꯥꯏꯕ ꯑꯉꯥꯡ
ꯀꯣꯣꯏꯒꯦꯒꯨꯕꯕꯨ ꯀꯆꯥ
ꯑꯁ ꯈꯪꯗ꯭ꯔꯦ ꯑꯗꯨꯗꯤ
ꯄꯃꯤꯁꯤ ꯆ ꯊꯅꯦ ꯌꯥ
ꯑꯗꯨ ꯑꯗꯨꯗꯤ ꯈꯪꯗ꯭ꯔꯦ
ꯎꯝ ꯎꯝ ꯍꯧꯖꯤꯛꯀꯤꯗ ꯆꯤꯟꯗꯒꯤ ꯐꯠ ꯅꯥꯟꯊꯣꯛꯈꯤꯕ ꯍꯥꯏꯇꯥꯔꯦ
ꯎ ꯑꯩꯁꯨ ꯈꯪꯕꯩ ꯈꯪꯉꯨ ꯍꯥꯏꯇꯥꯔꯦꯀꯣ
ꯑꯪꯁꯤ ꯀ ꯈꯪꯃꯤ ꯀꯅꯤ ꯑꯗꯨ ꯑꯗꯨ ꯑꯗꯨ ꯃꯥꯥꯏ ꯑꯗꯨꯝ ꯊꯣꯛꯈꯤꯕꯥꯏ ꯃꯇꯝ ꯌꯥꯎꯈꯤꯗꯨꯅꯦ ꯑꯩꯒꯤꯁꯦ
ꯇꯧꯕꯤꯒꯗꯕꯅꯤ ꯇꯧꯕꯤꯒꯗꯕꯅꯤ
ꯎꯝ